ꯍꯜꯂꯣ
ꯇꯔꯕꯔ
ꯍꯜꯂꯣ
ꯍꯜꯂꯣ ꯇꯥꯕ꯭ꯔꯨ
ꯇꯥꯕ꯭ꯔꯣ
ꯑꯣ ꯑꯩꯗꯤ ꯇꯥꯏꯑꯦ ꯅꯪꯗꯤ ꯇꯥꯗꯕ꯭ꯔꯣ
ꯀꯩ ꯇꯧꯔꯝꯃꯤꯅꯣ
ꯑꯁ ꯇ ꯂꯗ ꯅꯗꯤꯑ
ꯑꯩꯈꯣꯏꯁꯨ ꯑꯗꯨꯝ ꯐꯩꯌꯦ ꯆꯠ ꯆꯔꯣ ꯍꯥꯎ ꯆꯔꯦ ꯆꯔꯦ ꯆꯔꯦ
ꯁꯤꯛꯇ ꯆꯥꯗ ꯉꯥꯏꯔꯦ
ꯑꯣ ꯀꯩ ꯃꯊꯦꯜ ꯐꯥꯎꯒꯦ ꯉꯁꯤ
ꯑꯁ ꯉ ꯈꯥꯝꯕꯦꯟ ꯑꯁꯤꯟꯕꯒꯂꯨ ꯆꯥꯔꯦ ꯅꯣꯏꯗꯤ
ꯑꯩꯈꯣꯏ ꯍꯋꯥꯏꯁꯥꯏ ꯍꯋꯥꯏ ꯆꯝꯐꯣꯡ
ꯍꯟꯗꯛ ꯀꯩꯀꯩ ꯇꯧꯔꯤꯅꯣ ꯅꯣꯏ
ꯁꯨꯝ ꯂꯩꯔꯦꯗ ꯀꯩꯁꯨ ꯇꯧꯅꯤꯡꯉꯥꯏ ꯂꯩꯇꯕꯅ ꯍꯤꯞꯄꯒ ꯆꯥꯔꯦ ꯑꯗꯨꯕꯨ ꯈꯛꯇꯗꯤ ꯀꯔꯤ ꯂꯩꯇ꯭ꯔꯦ
ꯑ ꯁꯥꯟꯅꯅꯤꯡꯉꯥꯏ ꯑꯃꯨꯛ ꯇꯧꯁꯦꯗꯅ ꯐꯨꯠꯕꯣꯜ
ꯐꯨꯠꯕꯣꯜ ꯁꯤꯅꯥꯅꯤ ꯑꯗꯣ ꯃꯤ ꯂꯩꯕꯨ ꯂꯩꯔꯗꯤ ꯑꯗꯨꯝ ꯌꯥꯔꯦ ꯀꯩꯅꯣ ꯃꯤ ꯂꯩꯇꯕꯅꯤꯅ
ꯉꯁꯤꯕꯨꯗꯤ ꯕꯨꯛꯄꯨꯗꯤ ꯇꯧꯈ꯭ꯔ ꯂꯣꯏ ꯍꯥꯏꯗꯤ ꯕꯨꯛ ꯑꯣ ꯕꯨꯛꯀꯤꯡ ꯂꯩꯇ꯭ꯔꯥ ꯉꯁꯤ ꯑꯩꯗꯤ ꯁ꯭ꯂꯣꯠ ꯂꯩꯇ꯭ꯔꯦ
ꯁ ꯑꯃꯨꯛ ꯁꯅꯥꯒꯦ ꯍꯥꯏꯕꯗꯤ ꯎꯝ ꯃꯨꯛ ꯁꯅꯥꯒꯦ ꯍꯥꯏꯔꯗꯤ ꯉꯟꯅ ꯕꯨꯛ ꯇꯧꯗꯕ ꯅꯠꯇ꯭ꯔꯗꯤ ꯌꯥꯗꯦ
ꯑꯁ ꯕꯣ ꯌꯦꯡꯕ꯭ꯔꯥ
ꯎꯝ ꯌꯦꯡꯉꯤ ꯌꯦꯡꯉ ꯅꯨꯡꯉꯥꯏꯕꯅꯤ ꯀꯩꯅꯣ ꯑꯌꯨꯛꯀꯤꯗꯣ ꯅꯪ ꯅꯪ ꯌꯦꯡꯕ꯭ꯔꯣ ꯑꯌꯨꯛꯀꯤꯗꯣ ꯅꯦꯗꯔꯂꯦꯟꯒ ꯀꯩ ꯃꯣꯔꯣꯛꯀꯣꯒꯤꯗ
ꯑꯗꯨ ꯌꯦꯡꯗꯦ ꯖꯔꯃꯤꯅꯤꯒ ꯀꯩꯅꯣꯒꯤ ꯌꯦꯡꯉꯦ
ꯖꯔꯃꯅꯤꯗꯤ ꯄꯣꯛꯈ꯭ꯔꯦꯗꯅ
ꯑꯩꯗꯨ ꯁꯤ ꯄꯨꯡ ꯀꯌꯥꯗꯅꯣ ꯄꯣꯔꯇꯨꯒꯣꯜꯒ ꯂꯩꯕꯗꯣ
ꯉꯁꯤ ꯅꯠꯇꯦ ꯄ ꯗꯦꯠ ꯊ꯭ꯔꯤ
ꯁ꯭ꯔꯤ ꯑꯁ
ꯎꯝ
ꯁꯤꯁꯦ ꯅꯣꯔꯋꯦ ꯂꯩꯔꯦ ꯑꯁ ꯐ꯭ꯔꯥꯟꯁꯁ ꯌꯦꯡꯂꯡꯑꯦ
ꯎꯝ
ꯐꯣꯣꯀ꯭ꯔꯣ ꯈ ꯂꯗꯃꯥꯦꯦ
ꯑ ꯇ ꯃꯄꯨꯒꯤꯗꯎ ꯌꯦꯡ ꯇꯥꯔꯦ
ꯑꯗꯨꯗꯗ ꯄꯨꯔꯒ ꯑꯃꯨꯛ ꯄꯨꯔꯗꯤ ꯀꯥꯞ ꯌꯦꯡꯕ ꯇꯣꯛꯑꯦ
ꯑꯁ ꯅꯪ ꯅꯪꯅ ꯁꯞꯄꯣꯔꯠ ꯇꯧꯕ ꯀꯟꯇ꯭ꯔꯤꯁ ꯇꯤꯝꯁꯦ ꯑꯗꯨꯝ ꯄꯣꯛꯄꯒꯨꯝ ꯇꯧꯋꯤꯅꯦ
ꯇꯟꯃꯗꯂ ꯏ ꯅꯪ ꯄꯇꯀ ꯇ ꯋꯥꯔꯅꯨꯗ ꯑꯩꯗꯤ ꯑꯗꯨ ꯑꯩꯗꯤ ꯖꯔꯃꯅꯤꯕꯨꯗꯤ ꯇꯧꯗꯦ ꯅꯨꯡꯗꯥꯡꯗꯣ ꯑꯅ ꯑꯌꯨꯛꯇꯀꯤꯤꯁꯨ ꯅ ꯀꯩꯅꯣꯅꯦꯕ ꯃꯣꯔꯣꯛꯀꯣꯅꯦꯕ ꯍꯥꯏꯗꯤ
ꯀꯩꯅꯣ ꯕ꯭ꯔꯥꯖꯤꯜꯒ ꯖꯄꯥꯟꯒꯤꯗꯣ ꯌꯦꯡꯕ꯭ꯔꯥ
ꯍꯣꯏ ꯑꯗ ꯁꯔꯤ ꯕ꯭ꯔꯥꯖꯤꯦꯜꯅꯤꯅ ꯄꯣꯔꯇꯨꯒꯥꯜ ꯅꯠꯇ꯭ꯔꯗꯤ ꯕ꯭ꯔꯥꯖꯤꯦꯜ ꯍꯥꯏꯁꯤꯅꯦ ꯑꯩꯗꯤ
ꯑ ꯄꯣꯔꯇꯨꯒꯜ ꯁꯥꯟꯅꯕꯗꯣ ꯄ꯭ꯂꯦꯌꯔꯗꯤ ꯐꯩꯌꯦꯕ ꯑꯗꯣ ꯃꯣꯏ ꯇꯤꯝ ꯏꯁꯄꯤꯔꯤꯠ ꯂꯩꯗꯨꯃꯒꯨꯝ ꯇꯧꯋꯦꯗ
ꯍꯠꯀꯗ
ꯑꯥ
ꯎꯝ ꯑꯗꯨꯅꯤ ꯃꯣꯏꯁꯦ ꯀꯝꯕꯥꯏꯟꯁꯟꯅꯔꯥ ꯀꯔꯤꯅꯣ ꯈꯪꯅ ꯃꯤ ꯑꯃꯗ ꯊꯥꯖꯗꯕꯗꯣ ꯃꯤ ꯑꯃꯕꯨ ꯑꯃꯗ ꯊꯥꯖꯗꯕꯗꯣ ꯑꯗꯨꯝ ꯂꯩꯔꯦꯕ
ꯄꯥꯏꯔꯦ ꯋꯥꯔ ꯀꯞ ꯌꯦꯡꯕꯤꯁꯨ
ꯅꯨꯡꯉꯥꯏ ꯅꯨꯡꯉꯥꯏ ꯅꯨꯡꯉꯥꯏ
ꯁꯤ ꯀꯩꯅꯣ ꯈꯔ ꯂꯩꯔꯤꯗꯤ ꯄꯨꯡ ꯑꯍꯨꯝꯗꯔ ꯀꯩꯅꯣ ꯆꯠꯁꯤꯅ ꯋꯀꯤꯡ ꯆꯠꯁꯤꯅ ꯍꯣꯠꯨꯄꯥ
ꯑꯁ ꯑꯍꯨꯝꯗꯤ ꯉꯟꯃꯜꯂꯦꯗ ꯄꯨꯡ ꯃꯉꯥ ꯑꯗꯨꯋꯥꯏꯗ ꯆꯠꯇ꯭ꯔꯤ ꯀꯩꯅꯣ ꯁꯀꯅꯤ
ꯑꯣ ꯑꯗꯨꯗꯣ ꯏꯔꯨꯕꯗꯣ
ꯑꯥ
ꯁꯦ ꯈꯟꯕꯁꯤ
ꯏꯔꯣꯏꯒꯗꯔꯥ
ꯍꯣꯏ
ꯍꯣꯏ ꯌꯥꯏ ꯌꯥꯏ ꯇꯧꯔꯒ ꯂꯣꯏꯔꯦ ꯀꯩꯅꯣ ꯇꯧꯁꯦ ꯇꯧꯁꯦ ꯀꯅꯥ ꯋꯥꯆꯠꯅꯤ ꯑꯁ ꯑꯩ ꯑꯩ ꯅꯨꯡꯇꯤꯒꯤ ꯆꯠꯂꯦ ꯕꯣꯁ ꯅꯥꯕ ꯆꯠꯇ꯭ꯔꯗꯤ
ꯑꯦꯂ ꯂ ꯑꯦꯂ ꯂ ꯑꯩꯈꯣꯏꯒ ꯆꯠꯁꯦ ꯇꯧꯕ ꯀꯩꯅꯣ ꯊ꯭ꯣꯏꯕꯥꯥꯛꯁꯨ ꯆꯠꯈꯤꯅꯤ ꯍꯥꯏꯕꯅꯦ
ꯑꯣ ꯑꯣ ꯆꯠꯂꯒ ꯂꯣꯏꯔꯦ
ꯑꯩꯗꯤ ꯈꯔ ꯍꯜꯂꯝꯒꯦ ꯍꯥꯏꯗꯤ ꯃꯃꯟ ꯂꯝꯄꯥꯛꯀꯤ ꯀꯩꯅꯣ ꯁꯦꯀꯦꯟ ꯍꯦꯟ ꯌꯣꯟꯐꯝꯥꯗꯨꯗ ꯏꯃꯥꯟꯅꯕ ꯑꯃꯒꯤ ꯁꯀꯨꯜꯒꯤ ꯌꯨꯅꯤꯐꯣꯔꯝ ꯑꯃ ꯌꯦꯡꯁꯤ ꯇꯧꯕ
ꯑꯣꯅ ꯍꯥꯟꯅ ꯆꯠꯂꯒ ꯍꯥꯏꯔꯛꯑꯣ
ꯊ꯭ꯔꯤꯗꯔꯥ ꯊ꯭ꯔꯤ ꯊꯥꯔꯇꯤꯗꯔ ꯑꯃꯨꯛ ꯍꯥꯟꯅꯖꯔꯒꯦ ꯀꯩꯅꯣ ꯁꯦꯀꯦꯟ ꯍꯦꯟ ꯌꯦꯡꯒꯗꯕꯀꯣ
ꯑꯣ
ꯌꯨꯅꯤꯐꯣꯔꯝꯒꯤ ꯋꯥꯏꯠ ꯁꯥꯔꯠ ꯂꯧꯒꯦꯅ ꯇꯧꯕ
ꯄꯨꯡ ꯑꯗꯨꯗꯤ ꯐꯣꯔ ꯊꯥꯔꯇꯤ ꯐꯣꯔ ꯑꯗꯨꯋꯥꯏꯗ ꯆꯠꯁꯦꯅ ꯑꯩꯁꯨ ꯂꯧ ꯑꯗꯨ ꯂꯧ ꯍꯣꯏꯣꯏ ꯌꯥꯔ ꯅꯣꯏ ꯍꯥꯟꯅ ꯆꯜꯂꯨ ꯍꯣꯏ ꯑꯩ ꯊꯣꯔꯦꯟ ꯆꯠꯂꯒꯦ ꯖꯔ ꯆꯠꯂꯒ ꯍꯥꯂꯞꯗ
ꯅꯣꯏ ꯅꯣꯏ ꯃꯐꯝꯗ ꯔꯦꯟꯗꯣ ꯕꯨꯛ ꯇꯧꯈ꯭ꯔꯕꯣ ꯅꯨꯄꯤ ꯑꯃ ꯂꯩꯅꯤ ꯍꯥꯏꯕꯗ ꯁꯤꯌꯣꯔ ꯑꯣꯏꯔꯕꯣ
ꯎꯝ ꯅꯨꯄꯤ ꯑꯅꯤ ꯅꯨꯄꯤ ꯑꯅꯤ ꯑꯃꯨꯛ ꯂꯥꯛꯑꯅꯤ ꯍꯥꯏꯕꯅꯤ
ꯑ
ꯗꯦꯠ ꯐꯥꯏꯚꯇ ꯅꯨꯄꯥ ꯑꯃꯗꯨ ꯆꯠꯂꯅꯤꯕ ꯑꯗꯨꯅ ꯅꯨꯄꯤ ꯑꯅꯤ ꯑꯃꯨ ꯂꯥꯛꯀꯅꯤꯅ ꯍꯥꯏꯕꯒꯨꯝ ꯇꯧꯋꯦ
ꯔ꯭ꯔꯦꯟ ꯈꯔ ꯐ꯭ꯔꯤ ꯑꯣꯏꯕ ꯇꯀꯦꯠ ꯇꯥꯏꯃꯤꯡ ꯈꯔ ꯅꯨꯡꯉꯥꯏꯕ ꯂꯩꯔꯤꯗꯤ ꯍꯥꯏꯕꯤꯌꯣ
ꯑꯣ ꯀꯅꯥ ꯂꯩꯗꯧꯕ
ꯑꯩꯈ ꯃꯥ ꯃꯥꯒꯤ ꯃꯥꯗ ꯊꯕꯛ ꯇꯧꯕ ꯑꯗꯨ ꯊꯦꯡꯅ ꯂꯣꯏꯔꯦꯕ ꯃꯥꯒꯤ ꯊꯕꯛꯇꯣ ꯑꯗꯨꯒꯤ ꯒꯦꯠ ꯇꯥꯏꯃꯤꯡ ꯅꯨꯡꯉꯥꯏꯔꯗꯗꯤ ꯈꯔ ꯅꯨꯡꯉꯥꯏꯇꯣ ꯑꯗꯨꯗꯤ ꯌꯨꯝꯗ ꯐ꯭ꯔꯤ ꯑꯣꯏꯕ ꯊꯤꯕꯤꯌꯣ ꯍꯥꯏꯅ
ꯎꯝ
ꯈꯪꯉꯗꯤ ꯍꯥꯏꯕꯤꯒꯅꯤ
ꯑꯃꯨꯛ ꯈꯪꯕꯤꯒ ꯃꯣꯏ ꯅꯨꯄꯤ ꯑꯅꯤ ꯂꯥꯛꯕꯅꯤ ꯍꯥꯏꯕꯗꯨꯣ ꯂꯥꯛꯀꯗ꯭ꯔꯥ ꯂꯥꯛꯑꯣꯏꯗ꯭ꯔꯥ ꯍꯥꯏꯕꯗꯨꯣ ꯁꯤꯌꯣꯔ ꯇꯧꯕ꯭ꯔꯥ ꯇꯧꯗꯅꯕ ꯈꯪꯗꯦ ꯁꯤ ꯂꯥꯎꯠ ꯏꯁꯄꯤꯀꯔ ꯊꯝꯕ ꯌꯥꯗ꯭ꯔꯦꯖꯥꯠꯂꯥ ꯁꯤꯁꯦ
ꯌꯥꯅ ꯃꯥꯅꯤ
ꯑꯥ
ꯌꯥꯗꯕ ꯃꯥꯜꯂꯤꯕ ꯁꯇꯔꯗꯦꯗꯅ ꯑꯃꯨꯛ ꯑꯧꯁꯦꯅ ꯐꯨꯠꯕꯣꯜꯗꯣ
ꯁꯇꯥꯔꯗꯤꯁꯤꯗꯤ ꯂꯥꯞ ꯃꯥꯜꯂꯦꯗ ꯈꯔꯛ ꯌꯦꯡꯉꯛꯁꯤ ꯍꯌꯦꯡ ꯍꯪꯆꯤꯠ ꯑꯗꯨꯝ ꯇꯧꯁꯤ ꯀꯩꯅꯣ
ꯗ ꯑꯦ ꯀꯩꯅꯣ ꯇꯧꯁꯥꯡꯕꯗꯨꯁꯨ ꯑꯃꯨꯛ ꯇꯧꯕꯤ ꯑꯩꯅ
ꯎꯝ ꯑꯗꯨ ꯅꯠꯇꯕ ꯃꯣꯏ ꯉꯔꯥꯡ ꯄꯣꯛꯈꯤꯕ ꯇꯤꯝꯗꯣ ꯑꯃꯨꯛ ꯁꯅꯥꯅꯤꯡꯂꯒ ꯍꯥꯏꯔꯒ ꯂꯥꯛꯏꯕꯅꯦ ꯃꯣꯏꯗꯤ
ꯑ ꯑꯣ ꯑꯣ
ꯁꯨꯗꯕ ꯃꯤ ꯌꯥꯎꯗꯕ ꯃꯤ ꯂꯩꯇꯕꯒꯤꯅꯦ
ꯑ ꯍꯂꯣ ꯂꯅꯨꯡꯒ ꯏꯕꯥꯅꯤꯁꯨ ꯑꯦꯛꯖꯥꯝ ꯍꯧꯔꯅꯤꯕ ꯗꯦꯠ ꯇꯨꯗ
ꯑꯣ ꯑꯗꯨꯗꯤ ꯌꯥꯗꯧ ꯃꯥꯟꯗ꯭ꯔꯦꯅꯦ
ꯑꯗꯨꯅꯦ
ꯁꯇꯔꯗꯦꯗꯤ ꯑꯣꯐ ꯂꯩꯥꯏꯕ꯭ꯔꯥ
ꯁꯇꯔꯇꯁꯦ ꯁ ꯇꯗꯤꯗꯤꯁꯅ ꯃꯥ ꯐ꯭ꯔꯥꯏꯗꯦ ꯑꯣꯐ ꯃꯥꯂꯦ ꯊꯔꯁꯗꯦ ꯊꯥꯔꯒ ꯐ꯭ꯔꯥꯏꯗꯦ ꯑꯣꯐꯇ ꯁꯦꯇꯔꯗꯦꯃꯨꯛ ꯊꯥꯕ
ꯑꯗꯨꯗꯤ ꯊꯥꯔꯁꯗꯦꯒ ꯁꯇꯔꯗꯦ ꯇꯧꯕ ꯌꯥꯅꯤꯅ ꯊꯥꯔꯁꯗꯦꯗꯤ ꯑꯦꯛꯖꯥꯝ ꯍꯦꯛ ꯂꯣꯏꯕꯒ ꯁꯥꯟꯅꯔꯒ ꯁꯇꯔꯗꯦ ꯑꯣ ꯅꯠꯇꯦ ꯐ꯭ꯔꯥꯏꯗꯦ ꯗꯦ ꯑꯃꯨꯛ ꯔꯦꯁ ꯂꯧꯕ
ꯎꯝ
ꯌꯥꯏꯅ
ꯑꯗꯣ ꯑꯩꯈꯣꯏ ꯑꯦꯛꯖꯥꯝ ꯇꯧ ꯄꯨꯡ ꯃꯔꯤ ꯁꯤꯗ ꯂꯣꯏꯔꯈꯤꯕ ꯑꯗꯨ ꯑꯣꯏꯣꯏꯔꯗꯤ ꯈꯔ ꯊꯦꯡꯒꯗꯕ ꯗ
ꯑꯣ
ꯑꯦꯦꯚꯔꯇꯤꯗ ꯇꯧꯔꯗꯤ ꯑꯗꯨꯝ ꯌꯥꯒꯅꯤ
ꯇꯔꯦꯠ ꯅꯤꯄꯥꯜ ꯅꯠꯇ꯭ꯔ ꯇꯔꯨꯛ ꯇꯔꯦꯠ ꯃꯥꯏꯁ ꯅꯥꯗꯕ ꯑꯗꯨꯗꯤ ꯝ
ꯁꯤꯕꯦꯟꯗꯤ ꯌꯥꯥꯏ ꯍ
ꯎꯝ ꯍꯥꯟꯅ ꯕꯨꯛ ꯇꯧꯗ꯭ꯔꯗꯤ ꯌꯥꯗꯕꯅꯦ ꯉꯁꯤꯁꯨ ꯑꯃꯨꯛ ꯐꯨ ꯇꯧꯈꯔꯦ ꯉꯁꯥꯏꯗꯨꯅ
ꯎꯝ ꯁꯤꯁꯦ ꯌꯨꯝ ꯁꯤꯟ ꯁꯅ ꯇꯧꯕ ꯑꯗ ꯑꯁ ꯇꯟꯒꯤ ꯑꯗꯨꯝ ꯇꯨꯝ ꯂꯩ ꯐ
ꯑꯣ ꯈꯔ ꯈꯔ ꯁꯦꯡꯗꯕꯅꯤ ꯔꯨꯝꯝꯁꯨ
ꯐꯤ ꯁꯅꯤꯉ ꯍ ꯌꯥꯝ ꯂꯩꯌꯦ
ꯑꯣ
ꯏꯁꯥ ꯂꯩꯇꯕꯅꯅꯨꯡ ꯃꯔꯣ ꯑꯃ
ꯁ ꯄꯩꯁꯥ ꯅꯣꯏ ꯄꯩꯁꯥ ꯋꯥꯠꯇꯦ ꯍꯥꯏꯗ
ꯏꯁꯤꯡ ꯐꯥꯎ ꯂ ꯂꯩꯅꯤꯡꯉꯥꯏ ꯄꯩꯁꯥ ꯂꯩꯇꯅ ꯏꯁꯤꯡ ꯊꯛꯄ ꯇꯣꯦ
ꯍ
ꯑ ꯆꯁꯤꯔꯤꯒꯅꯨꯗꯤ ꯑꯗꯨꯃꯥꯏꯅ ꯂꯩꯕ ꯃꯥꯜꯂꯦꯗ
ꯊꯔ ꯏꯁꯨꯋ
ꯍꯣꯏ ꯅꯣꯏ ꯅꯤꯗꯤ ꯅꯨꯡꯉꯥꯏꯅ ꯂꯩꯕꯨ ꯃꯥꯜꯂꯕ
ꯑꯥꯁ ꯅꯨꯡꯉꯥꯏꯗꯦꯗ ꯀꯃꯥꯏ ꯅꯨꯡꯉꯥꯏꯕꯒ ꯈꯪꯗ꯭ꯔꯦꯗ ꯑꯗꯨꯝ ꯂꯩꯔꯦ ꯍꯥꯏꯁꯤꯅꯦ
ꯑꯩꯗꯤ ꯊꯕꯛ ꯇꯧꯅꯤꯡꯗ꯭ꯔꯣ
ꯀꯩꯊꯕ
ꯑꯩꯒꯤ ꯐꯥꯔꯠ ꯇꯥꯏꯝꯒꯨꯝꯕ ꯑꯩꯒ ꯀꯩ ꯂꯥꯂꯨꯡ ꯑ ꯑꯩꯒ ꯊꯣꯏꯕꯁꯨ ꯍꯟꯗꯛ ꯑꯦꯛꯖꯥꯝ ꯂꯣꯏꯔꯗꯤ ꯇꯧꯁꯦ ꯍꯥꯏꯅ ꯈꯟꯕ
ꯂꯥꯏꯔꯕ ꯂꯩꯊꯕ ꯃꯐꯝ
ꯑꯗꯨꯗꯤ ꯊꯤꯕ ꯇꯥꯕꯅꯤꯅꯦ ꯐꯤꯗꯤ ꯂꯩꯅꯤ
ꯁꯤꯔꯤ ꯂꯩ ꯅꯦ ꯏꯁꯤꯡ ꯅꯤꯄꯥꯜ ꯄꯤꯒꯦꯅ
ꯑꯣ
ꯑꯗꯣ ꯑꯩ ꯑꯃꯨꯛ ꯍꯥꯏꯔꯛꯇꯒꯤ ꯃꯤ ꯑꯗꯨ ꯍꯥꯟꯅ ꯂꯧꯈ꯭ꯔꯦ
ꯪꯗꯣꯏꯅꯤꯂꯦꯖ ꯂꯣꯏꯔꯒ ꯑꯩ ꯇꯧꯗꯣꯏꯅꯣ ꯈꯪꯗꯦ ꯁꯤꯁꯦ
ꯎꯝ
ꯑꯥꯁꯦꯟ ꯄꯨꯡ ꯃꯉꯥ ꯁ꯭ꯋꯥꯏꯗ ꯅ ꯂꯥꯛꯑꯒꯗꯤ ꯄꯨꯡ ꯀꯌꯥꯒꯨꯝꯕꯗ ꯏꯔꯣꯏꯕ ꯌꯥꯒꯗ꯭ꯔꯥ
ꯆꯦꯟꯕꯗꯣ ꯔꯥꯎꯟ ꯃꯔꯤ ꯃꯉꯥ ꯆꯦꯜꯂꯗꯤ ꯑꯗꯨꯝ ꯏꯔꯣꯏꯕ ꯌꯥꯔꯅꯤꯅ ꯄꯨꯡ ꯇꯔꯨꯛ ꯑꯣꯛ ꯃꯈꯥꯏ
ꯃꯣꯏ ꯀꯩꯅꯣ ꯍꯥꯏꯗꯦꯀꯣ ꯏꯔꯣꯏꯕꯗꯣ
ꯑꯩꯈꯣꯏ ꯏꯔꯣꯏꯔꯀꯥꯟꯗꯗꯤ ꯍꯥꯏꯗꯦ ꯃꯤ ꯍꯥꯏꯌꯦꯅꯗꯤ ꯍꯥꯏꯕꯒꯨꯝ ꯇꯥꯏ ꯑꯣ ꯈꯪꯗꯦ ꯐꯖꯗꯦ ꯑꯩꯈꯣꯏꯗꯗꯤ ꯍꯥꯏꯗꯦ
ꯑꯣ
ꯍꯩꯔꯝ ꯍꯩ ꯍꯥꯏꯩꯔꯝ ꯃꯣꯏꯗ ꯅꯨꯡꯇꯤꯒꯤ ꯏꯔꯣꯏ ꯑꯣꯏꯅ ꯂꯥꯏꯔꯕꯕꯨ
ꯁꯤ ꯏꯁ ꯑꯗꯨ ꯋꯥꯔꯤꯏꯗꯤ
ꯏꯔꯣꯏꯕ ꯍꯥꯏꯕ꯭ꯔꯣ